ꯍꯜꯂꯣ ꯇꯕ꯭ꯔ
ꯀꯩꯗꯧꯔꯤꯅꯣ
ꯀ꯭ꯔꯤꯁꯨ ꯇꯧꯗꯦ
ꯆꯥꯛ ꯆꯥꯔꯕꯣ
ꯆꯥꯗ꯭ꯔꯤ ꯅꯪꯗꯤ ꯆꯥꯔꯕꯣ
ꯑꯩꯗꯤ ꯆꯥꯛ ꯆꯥꯈ꯭ꯔꯦ ꯉꯁꯥꯏꯅ ꯀꯩꯅꯣ ꯌꯥꯝ ꯊꯦꯡꯉꯤꯍꯦ ꯀꯩꯗꯧꯔꯣ
ꯍꯣꯏ ꯉꯁꯤ ꯈꯔ ꯊꯦꯡꯈ꯭ꯔꯦ
ꯀꯩ ꯌꯦꯟꯁꯥꯡ ꯊꯣꯡꯏꯅꯣ ꯏꯟꯖꯥꯡ ꯍꯥꯎꯕꯔꯥ
ꯀꯥꯡꯁꯣꯏꯅꯦ
ꯑꯗꯨ ꯌꯥꯝ ꯊꯦꯡꯈ꯭ꯔꯦꯅ ꯏꯁ ꯂꯣꯏꯔꯦ ꯑꯩꯈꯣꯏꯗꯤ ꯇꯨꯝꯒꯗꯧꯔꯦ ꯍꯧꯖꯤꯛ
ꯑꯁ ꯌꯥꯝ ꯉꯜꯂꯦ ꯅꯪ ꯑꯩꯈꯣꯏ ꯑꯩꯈꯣꯏꯒꯤꯗꯤ ꯌꯥꯝ ꯉꯜꯂꯤꯌꯦꯗ
ꯑꯁ ꯉꯟꯗꯔ꯭ꯦꯗꯥ
ꯌꯥꯝ ꯉꯜꯂꯤꯌꯦ ꯍꯤꯞꯄꯒ ꯂꯩꯔꯤꯅꯤ
ꯆꯥꯛ ꯆꯥꯥꯗꯕꯤꯅ ꯍꯤꯞꯔꯒ ꯂꯩꯕ
ꯎꯝ ꯆꯥꯅꯤꯡꯗꯕ ꯌꯦꯟꯁꯥꯡꯁꯨ ꯌꯥꯝ ꯍꯥꯎꯕ ꯑꯣꯏꯗꯕ
ꯀꯅꯥ ꯀꯅꯥ ꯂꯩꯔꯤꯅꯣ ꯃꯤ ꯂꯣꯏꯅ ꯂꯩꯔ
ꯃꯤ ꯂꯣꯏꯅ ꯁꯨꯑꯦ ꯂꯩꯌꯦ ꯑꯉꯥꯡ ꯇꯨꯝꯈ꯭ꯔꯦ
ꯑꯗꯨ ꯍꯌꯦꯡ ꯀꯥꯏꯗ ꯆꯠꯀꯤꯔꯣ ꯅꯥ
ꯍꯌꯦꯡ ꯈꯪꯗꯦ
ꯅꯣꯡꯉꯥꯜꯂꯒ ꯈꯪꯅꯤ ꯅꯪꯗꯤ
ꯈꯪꯗ꯭ꯔꯤꯌꯦ ꯑꯩꯁꯨ ꯀꯥꯏꯗ ꯆꯠꯁꯤꯔ ꯑꯩꯁꯨ ꯍꯧꯖꯤꯛꯀꯥꯟ ꯈꯨꯟꯗ ꯂꯩꯑꯦ
ꯑꯣ ꯈꯨꯟ ꯈꯨꯟꯗ ꯂꯩꯕ ꯅꯨꯡꯉꯥꯏꯕ꯭ꯔꯥ
ꯅꯨꯡꯉꯥꯏꯌꯦ ꯍꯥꯏꯕ ꯇꯥꯔꯦ ꯐꯤ ꯁꯥꯎꯀꯣ ꯐꯤ
ꯑꯁꯤ ꯌꯥꯝ ꯍꯩꯅ ꯑꯩ ꯑꯩꯁꯨ ꯇꯥꯛꯄꯤꯌꯨꯅꯦ ꯅꯪꯗꯤ ꯅꯪꯗꯤ ꯅ ꯅꯪꯗꯤ ꯐꯤꯁ ꯆꯥꯕ ꯍꯩꯕꯅꯤꯅ
ꯑꯁ ꯃꯤ ꯑꯇꯣꯞꯄꯒꯤ ꯁꯥꯥꯐ ꯍꯩꯇꯕ ꯏꯅꯤꯅ ꯏꯊꯟꯅꯗꯤ ꯑꯗꯨꯝ ꯍꯩꯌꯦ
ꯑꯁ ꯑꯁ ꯑꯗꯨ ꯌꯥꯝ ꯐꯔꯕꯅꯤꯅꯦ ꯀꯩꯅꯣ
ꯇꯝꯕ ꯀꯣ ꯐꯤ ꯁꯥꯕꯁꯨ ꯋꯥꯕꯅꯤꯍꯦ
ꯍꯣꯏ ꯋꯥꯕꯅꯦ ꯈ꯭ꯋꯥꯡꯁꯨ ꯅꯥꯕ ꯃꯤꯠꯁꯨ ꯌꯥ ꯃꯤꯠꯁꯨ ꯐꯠꯇꯕꯅꯤꯕ
ꯍꯝ
ꯀꯩꯁꯨꯁꯥꯕꯤꯎꯅꯦ ꯑꯩꯒꯤꯁꯨ ꯐꯅꯦꯛ ꯑꯃ ꯁꯥꯕꯤꯌꯣꯕ
ꯍꯣꯏ ꯑꯩꯒꯤꯁꯨ ꯁꯥꯕ ꯉꯝꯗ꯭ꯔꯦꯔꯥ ꯑꯩꯕꯨ ꯑꯩꯒꯤꯁꯨ ꯁꯥꯕ ꯉꯝꯗ꯭ꯔꯒ ꯑꯗꯨꯝ ꯄꯣꯊꯥꯔꯒ ꯑꯗꯨꯝ ꯁꯥꯔꯒ ꯂꯩꯕꯅꯦ ꯗꯥ ꯍꯥꯏꯗꯤ ꯃꯤ ꯑꯇꯣꯞꯄꯒꯤ
ꯁꯤꯅꯤ ꯀꯩ ꯌꯦꯟꯁꯥꯡ ꯆꯥꯕ꯭ꯔꯥ
ꯉ ꯁꯤꯁꯦ ꯂꯞꯐꯨꯊꯔꯣ
ꯑꯣ ꯍꯥꯎꯏꯅꯦ ꯑꯩ ꯑꯩ ꯑꯩꯕꯨꯗꯤ ꯀꯧꯕꯤꯔꯦꯅ ꯆꯀ ꯆꯥꯏꯌꯦ
ꯑꯁ ꯂꯐꯨ ꯊꯥꯔꯣꯗꯤ ꯌꯥꯝ ꯂꯩꯕꯗꯣ
ꯑꯩ ꯍꯥ ꯍꯥ ꯀꯩ ꯅꯣ ꯅꯣꯛ ꯀ ꯅꯨ ꯑꯁꯦꯡꯕ ꯍꯥꯏꯔꯒ ꯑ ꯍꯌꯦꯡ ꯀꯧꯔꯛꯑꯣ ꯀꯣ ꯁꯤꯡꯖꯨ ꯆꯥꯅꯤꯡꯉꯥꯏꯁꯨ
ꯅꯠꯇꯦ ꯍꯌꯦꯡ ꯅꯠꯇꯕ ꯏꯗ ꯁꯟꯗꯦꯗ ꯆꯥꯕ ꯂꯥꯛꯑꯣ ꯂꯥꯛꯑꯣ
ꯍꯣꯏ ꯁꯟꯗꯦꯗ ꯄꯨꯟꯁꯤꯀꯣ
ꯎꯝ ꯑꯣ ꯇꯕꯁꯨ ꯀꯨꯏꯔꯦ
ꯎꯝ ꯎꯗꯕꯁꯨ ꯀꯨꯏꯔꯦ ꯍꯦ ꯍꯌꯦꯡ ꯀꯣꯏꯔꯛꯑꯣ ꯑꯩꯈꯣꯏꯗ
ꯎꯝ ꯌꯥꯔꯦꯗꯤꯀꯣ
ꯎꯝ ꯍꯥꯏꯔꯒ ꯀꯣꯏꯔꯛꯑꯔꯣꯏ ꯅꯪꯗꯤ
ꯑꯗꯨ ꯌꯥꯔꯗꯤ ꯂꯥꯛꯑꯒꯦ ꯑꯗꯨ ꯑ ꯑꯩꯈꯣꯏꯒꯤ ꯌꯨꯝꯗ ꯁꯣ ꯃꯤ ꯃꯤ ꯂꯩꯇꯕꯒꯤ
ꯑꯣ ꯅꯪ ꯅꯣꯏ ꯌꯨꯝꯗ ꯒꯥꯔꯗ ꯑꯣꯏꯅ ꯂꯩꯔꯨꯔꯅꯤ ꯑꯗꯨꯗꯤ
ꯎꯝ ꯍꯥꯏꯕ ꯇꯥꯔꯦ ꯑꯣꯕꯣꯏ ꯂꯩꯇ꯭ꯔꯦ
ꯑꯗꯣ ꯐꯤ ꯁꯥꯔꯒ ꯅꯨꯡꯉꯥꯏꯅ ꯑꯗꯨꯝ ꯒꯥꯔꯗꯣ ꯒꯥꯔ ꯇꯧꯔꯒ ꯂꯩꯔꯣ ꯅꯣꯏ ꯌꯨꯝꯗ--꯫ ꯀꯣ
ꯂꯑꯣꯅꯦ ꯐꯩ ꯌꯨꯝꯗ
ꯍꯣꯏ ꯃꯥꯀꯦ ꯁꯟꯗꯦꯗ ꯑꯁꯨ
ꯑꯅꯥ ꯍꯌꯦꯡ ꯐ꯭ꯔꯤꯗ ꯂꯩꯔꯗꯤ ꯊꯨꯝ ꯂꯥꯛꯑꯣ ꯍꯩꯅꯧꯒꯤ ꯀꯩꯅꯣ ꯆꯠꯅꯤ ꯁꯦꯃꯅꯒꯆꯥꯁꯦ ꯃꯦꯠ ꯀꯆꯥꯁꯦ ꯌꯥꯦꯕ
ꯐꯖꯅ ꯐꯖꯅ ꯆꯁꯤꯀꯣ
ꯂꯥꯛꯀꯣꯗꯣ
ꯂꯥꯛꯀꯦ ꯂꯥꯛꯀꯦ ꯁꯣꯏꯗꯕꯤ
ꯎꯃꯔꯣ ꯂꯩꯌꯦꯦ ꯌꯨꯝꯗꯒꯤ ꯂꯧꯗꯒꯤ ꯄꯨꯔꯛꯑꯕꯣ ꯑꯩꯈꯣꯏ ꯏꯃꯥꯅ
ꯑꯣ ꯑꯩꯈꯣꯏꯒꯤꯁꯨ ꯂꯩ ꯈꯔꯥ
ꯑꯗꯨꯗꯣ ꯃꯦꯠꯂꯒ ꯐ
ꯑꯗꯣ ꯄꯨꯕꯤꯔꯛꯎꯔ ꯑꯩꯁꯨ
ꯑꯩꯈꯣꯏ ꯌꯨꯝꯗ ꯂꯩꯔ
ꯑꯩꯣꯏ ꯌꯨꯝꯗ ꯂꯩꯌꯦꯦ ꯑꯗꯣ ꯅꯣꯏꯒꯤꯗꯣ ꯌꯥꯝ ꯌꯥꯝꯃꯗꯤ ꯑꯩꯈꯣꯏꯒꯤꯁꯨ ꯈꯔ ꯄꯤꯌꯣꯅ ꯑꯁꯁꯦ ꯑꯁ
ꯍꯧꯖꯤꯛꯀꯥꯟꯒꯤ ꯃꯔꯣꯛ
ꯌꯥꯝ ꯁꯥꯕꯅꯤ ꯑꯩꯈꯣꯏ ꯍꯣꯏ ꯑꯩꯈꯣꯏ ꯑꯩꯈꯣꯏꯒꯤ ꯃꯔꯣꯛꯁꯨꯀꯣ ꯄꯤꯛꯇ꯭ꯔꯨ ꯄꯤꯛꯑꯒꯀꯣ ꯌꯥꯝ ꯑꯁꯥꯔꯅꯦ ꯑꯩꯈꯣꯏꯒꯤ ꯃꯣꯛꯁ ꯍꯥꯎꯕ ꯍꯦꯟꯕꯅꯦ
ꯌꯥꯏꯅꯦ ꯑꯗꯨ ꯇꯦꯁ ꯇꯧꯁꯦ
ꯑꯦꯛꯆꯦꯟꯖ ꯇꯧꯔꯁꯦ ꯃꯣꯔꯣꯛꯇꯣ ꯃꯣꯔꯣꯛꯇꯣ ꯆꯦꯟꯖ ꯇꯧꯔꯁꯦꯕꯥ ꯁꯟꯗꯩꯗ
ꯑ ꯌꯥꯏꯑꯌꯦ
ꯑꯦ ꯀꯣ ꯅꯧꯅꯤꯡꯅ ꯁꯤꯗꯧꯔꯦ ꯑꯦ
ꯄꯨꯡ ꯀꯌꯥꯗ ꯇꯨꯝꯕꯤꯔꯣ ꯍꯜꯂꯣ
ꯑꯍꯂꯣ
ꯄꯨꯡ ꯀꯌꯥꯗ ꯇꯨꯝꯒꯦꯔꯅꯣ
ꯐꯪꯉꯤꯗ ꯄꯨꯡ ꯇꯔꯥ ꯑꯗꯨꯋꯥꯏꯗ ꯇꯨꯝꯉ ꯅꯪꯗꯤ ꯄꯨꯡ ꯀꯌꯥꯗ ꯇꯨꯝꯕ
ꯈꯔ ꯂꯩꯔꯗꯤ ꯇꯨꯝ ꯇꯨꯝꯔꯅꯤꯗ ꯐꯅꯤꯔ
ꯍꯧꯖꯤꯛꯀꯥꯟꯁꯦ ꯀꯩ ꯃꯨꯚꯤ ꯌꯦꯡꯕꯅ
ꯐ ꯀꯗꯤ ꯌꯥꯝꯗ ꯂꯩ
ꯎꯝ ꯒꯦꯝꯗꯤ ꯁꯥꯟꯅꯕ꯭ꯔꯥ
ꯀꯦꯝꯁꯨ ꯆꯟꯅꯗꯦ ꯈꯋ꯭ꯥꯢꯗꯒꯤ ꯇꯟꯕꯁꯦ ꯑꯩꯅꯤꯅꯦ ꯍꯧꯖꯤꯛꯀꯥꯟ
ꯍꯌꯦꯡꯗꯤ ꯅꯪ ꯗ꯭ꯌꯨꯇꯤ ꯆꯠꯂꯣꯏ
ꯐꯤ ꯁꯥꯒꯅꯤ ꯍꯥꯏꯕꯗꯣ
ꯑꯣ ꯑꯣ ꯀꯥꯎꯔꯦꯅꯦ ꯑꯩ ꯀꯣꯛꯁꯦ ꯌꯥꯗ꯭ꯔꯦꯕ ꯑꯗꯨꯝ ꯀꯥꯎꯒꯜꯂꯦꯕ
ꯕꯖꯥꯔꯗ ꯆꯠꯅꯤꯡꯉꯥꯏꯗꯤ ꯂꯩꯌꯦ ꯑꯗꯨꯕꯨ ꯕꯖꯥꯔꯗꯗꯤ ꯆꯠꯅꯤꯡꯉꯥꯏ ꯂꯩ ꯑꯗꯨ ꯇꯟꯕꯀꯣ
ꯎꯝ
ꯆꯠꯅꯕ ꯂꯩꯇꯕ꯭ꯔꯥ
ꯆꯠꯅꯕꯗꯤ ꯂꯩꯌꯦ ꯑꯗꯣ ꯄꯩꯁꯥꯒꯤ ꯋꯥꯅꯤ ꯕꯔꯥꯒꯤꯐꯥꯎ ꯂꯩꯇꯦ
ꯅꯣꯡꯃ ꯆꯠꯃꯤꯟꯅꯁꯦ
ꯆꯠꯃꯤꯟꯅꯁꯦ ꯍꯣꯏ ꯅꯦꯛꯁ ꯋꯤꯛꯇ ꯆꯠꯃꯤꯟꯅꯁꯦꯀꯣ ꯕꯔꯥ ꯁꯣꯏꯗꯕꯤꯀꯣ
ꯄꯩꯁꯥꯗꯤ ꯌꯥꯝ ꯂꯩꯇꯦ ꯑꯗꯨꯕꯨ ꯑꯗꯨꯝ ꯀꯣꯏꯔꯒ ꯑꯗꯨꯝ ꯆꯠꯁꯦꯕꯀꯣ ꯆꯠꯇꯕ ꯀꯨꯏꯈ꯭ꯔꯦꯕ ꯕꯖꯥꯔꯁꯨ
ꯅꯪꯒ ꯆꯠꯃꯤꯟꯅꯕꯗꯣ ꯑꯗꯨ ꯆꯠꯇꯕ ꯀꯨꯏꯔꯦ
ꯃꯣꯔꯅꯤꯡꯗ ꯄꯨꯡ ꯀꯌꯥꯗꯥ ꯍꯧꯒ ꯄꯔꯥ ꯉꯟꯅ ꯍꯧꯒꯠꯄꯔꯥ ꯊꯦꯡꯅ ꯍꯩꯒꯠꯄꯔꯥ
ꯑꯁ ꯊꯦꯡꯉꯦꯗ ꯃꯔꯛ ꯃꯔꯛꯗꯤ ꯉꯟꯕ ꯁꯤꯛꯁ ꯁꯤꯛꯁ ꯑꯗꯨꯋꯥꯏꯗ ꯍꯧꯒꯠꯂꯦ ꯁꯚꯦꯟꯗꯁꯨ ꯍꯧꯒꯠꯂꯦ ꯐꯥꯏꯚ ꯐꯤꯐꯇꯤꯗꯁꯨ ꯍꯧꯒꯠꯂꯦ ꯑꯩꯗꯤꯀꯣ ꯄꯨꯡꯗꯤ ꯐꯤꯛꯁ ꯇꯧꯗꯦꯗ ꯍꯧꯒꯠꯄꯁꯦ
ꯑꯣ
ꯑꯦꯅꯤ ꯇꯥꯏꯝ ꯈꯔ ꯋꯥꯔꯗꯤ ꯍꯧꯒꯠꯄꯗꯣ ꯊꯦꯡꯈ꯭ꯔꯦ ꯋꯥꯗ꯭ꯔꯗꯤ ꯋꯥꯗ꯭ꯔꯗꯤ ꯑꯗꯨꯝ ꯉꯜꯂꯦ
ꯎꯝ ꯅꯨꯡꯉꯥꯏ ꯋꯥꯕꯅꯤꯗ
ꯋꯥꯕꯗꯨ ꯋꯥꯕꯗꯨ
ꯑꯁ ꯑꯩꯈꯣꯏꯒꯤ ꯑꯩꯈꯣꯏ ꯑꯩꯒꯤ ꯌꯨꯝꯒꯤ ꯀꯔꯤ ꯃꯥꯏ ꯃꯥꯏ ꯂꯥꯛꯇ꯭ꯔꯦ ꯀꯔꯤꯗꯧꯕꯔ ꯈꯪꯗꯦ ꯍꯧꯖꯤꯛ ꯆꯠꯈ꯭ꯔꯦ ꯑꯩꯈꯣꯏ ꯑꯩꯒꯤ ꯌꯨꯝꯗꯨꯒꯤ ꯑꯣꯏꯔꯝꯅꯤ
ꯂꯣꯏꯔꯦ ꯃꯩ ꯃꯩ ꯂꯥꯛꯄꯁꯨ ꯌꯥꯝ ꯃꯝꯃꯒ ꯅꯨꯡꯉꯥꯏꯇꯕꯅꯦꯀꯣ
ꯀꯔꯤ ꯇꯧꯕꯔꯥ ꯈꯪꯗꯦ ꯍꯧꯖꯤꯛꯁꯦ ꯑꯩꯈꯣꯏꯒꯤ ꯀꯔꯤꯅ ꯃꯈꯥꯗꯒꯤ ꯑꯣꯏꯔꯛꯅꯤ
ꯎꯝ ꯃꯩ ꯂꯥꯛꯇꯕꯁꯦ ꯅꯨꯡꯉꯥꯏꯇꯕꯅꯦꯕ
ꯍꯥ ꯅꯦꯠꯋꯥꯛ ꯅꯨꯡꯉꯥꯏꯇꯦ ꯅꯈꯣꯟ ꯇꯥꯗꯦ ꯍꯥ
ꯍꯥ ꯇꯥꯗꯦ ꯅꯦꯠꯋ꯭ꯔꯥꯛ ꯅꯦꯠꯋꯥꯛ ꯅꯔꯥ ꯈꯪꯗꯦ
ꯇꯕ꯭ꯔꯥ ꯑꯗꯨꯗꯤ ꯍꯜꯂꯣ